ꯍꯥꯎ
ꯇꯥꯕ꯭ꯔꯥ
ꯇꯥꯢꯌꯦ ꯇꯥꯢꯌꯦ
ꯍ ꯑ ꯑꯗꯨꯅꯤ ꯕꯤꯖꯤꯅꯦꯁꯁꯦꯀꯣ ꯑꯩꯈꯣꯏꯅ ꯇꯧꯔꯤꯁꯦ ꯑꯩꯈꯣꯏ ꯁ꯭ꯋꯥꯏ
ꯁꯔꯀꯥꯔꯒꯤ ꯊꯕꯛ ꯁꯔꯀꯥꯔꯒꯤ ꯊꯕꯛ ꯉꯛꯇꯁꯨ ꯉꯥꯏꯕ ꯌꯥꯗꯦꯕ ꯎꯝ
ꯌꯥꯗꯦ ꯌꯥꯗꯦ ꯑꯗꯣ ꯁ꯭ꯋꯥꯏꯁꯤꯅ ꯑꯦꯒ꯭ꯔꯤꯀꯜ ꯁ ꯒꯤ ꯂꯝ ꯑꯣꯏꯅ ꯍꯥꯥ
ꯁꯔꯀꯥꯔꯒꯤ ꯊꯕꯛ ꯉꯥꯛꯇꯁꯨ ꯉꯥꯏꯕ ꯌꯥꯗꯦꯕ ꯑꯩꯈꯣꯏꯁꯦ
ꯆꯨꯝꯃꯤ ꯈꯔꯒꯤ ꯊꯕꯛ ꯍꯥꯏꯁꯦ ꯍꯧꯖꯤꯛ ꯊꯥꯖꯅꯤ ꯈꯔ ꯂꯩꯔꯒ ꯍꯥꯏꯗꯣꯛꯅꯤ ꯍꯥꯏꯗꯣꯛꯎꯁꯨ ꯇꯝꯕ ꯉꯝꯄꯣꯟꯗꯦ ꯑꯗꯨꯗꯨꯅ ꯑꯩꯈꯣꯏꯒꯤ ꯂꯥꯏꯐꯇꯗꯤ ꯑꯗꯨꯝ ꯀꯛꯉꯥꯎꯅꯔꯒ ꯑꯗꯨꯝ ꯂꯩꯔꯦꯗꯅ ꯈꯜꯂꯛꯀꯅꯤ ꯈꯜꯂꯛꯁꯨ ꯑꯃꯨꯛ ꯇꯝꯕ ꯉꯝꯗꯦꯗꯣ ꯑꯗꯨꯅ ꯃꯔꯛꯁꯤꯗ ꯑꯩꯈꯣꯏꯅ ꯂꯥꯏꯔꯤꯛ ꯄꯥꯔꯒ ꯑꯗꯨꯝ ꯂꯩꯕꯁꯨ ꯏꯃꯨꯡ ꯕꯔꯇꯟ ꯑꯃ ꯑꯣꯏ ꯑꯗꯨ ꯌꯥꯎꯋꯤ ꯅꯠꯇ꯭ꯔꯥ ꯑꯗꯨꯅ ꯃꯔꯛꯁꯤꯗ ꯕꯤꯖꯤꯅꯦꯁ ꯑꯗꯨꯝ ꯕꯤꯖꯤꯅꯦꯁ ꯃꯆꯥ ꯃꯆꯥ ꯃꯆꯥ ꯇꯧꯔꯒ ꯃꯆꯥꯗꯨꯅ ꯑꯆꯧꯕ ꯑꯣꯏꯔꯔꯕꯁꯨ ꯇꯝ ꯉꯝꯄꯣꯟꯇꯦ ꯑꯗꯨꯅ ꯂꯝꯁꯦ ꯂꯝꯗꯤ ꯂꯩ ꯂꯝꯗꯤ ꯂꯩꯕꯅꯤꯅ ꯂꯝ ꯂꯩꯕꯁꯤꯗꯩꯁꯤꯗ
ꯌꯦꯡꯕ ꯐꯨꯠꯇ ꯑꯣꯏꯔꯁꯨ ꯆꯥꯅꯕꯗ ꯑꯣꯏꯔꯁꯨ ꯀꯣ ꯃꯤꯅ ꯀꯌꯥꯝ ꯗꯤꯃꯥꯟ ꯂꯩꯒꯅ ꯑꯗꯒꯤ ꯍꯥꯏꯕꯁꯦ ꯍꯥꯏꯐꯦꯠ ꯃꯥꯔꯀꯦꯠꯇ ꯀꯩꯗ ꯌꯣꯟꯕꯗ ꯀꯔꯝꯕ ꯄꯣꯠꯁꯤ ꯗꯤꯃꯥꯟ ꯂꯩ ꯍꯥꯏꯕꯁꯦ ꯑꯩꯈꯣꯏꯅ ꯍꯥꯏꯐꯦꯠ ꯈꯪꯗꯣꯛꯑꯦꯗꯅ ꯇꯥꯡꯉꯤ ꯂꯩꯗꯤ ꯑꯗꯨꯝ ꯂꯩꯅꯕꯒꯦ ꯀꯥꯏꯅ ꯌꯦꯡꯕ ꯁꯨꯝ ꯑꯗꯨ ꯑꯗꯨ
ꯇꯨꯀꯦ ꯍꯥꯏꯔꯗꯤꯅꯦ ꯑꯩꯅ ꯁꯨꯝ ꯈꯟꯖꯕꯒꯤ ꯋꯥꯅꯤ ꯌꯦꯔꯨꯝꯁꯦ ꯌꯦꯔꯨꯝ ꯀꯔꯕꯥꯔꯁꯦ ꯁꯤꯁꯨ ꯌꯥꯝ ꯍꯀꯥꯟꯅꯒꯅꯤ ꯈꯜꯂꯦ
ꯎꯝ ꯐꯪꯉꯤ ꯐꯪꯗꯦ ꯌꯥꯝ ꯇꯧꯅꯕꯅꯤ
ꯐꯪ ꯐꯪꯗꯦ ꯂꯩꯔꯦ ꯑꯗꯣ ꯍꯣꯏ ꯐꯪꯗ꯭ꯔꯤꯗꯨꯕꯨ ꯗꯤꯃꯥꯂꯩ ꯅꯠꯇ꯭ꯔ ꯑꯝ ꯑꯩꯁꯨ ꯍꯧꯖꯤꯛ ꯖꯤꯝ ꯁꯥꯟꯅꯕ ꯆꯠꯀꯦꯅ ꯇꯧꯔꯤ ꯖꯤꯝ ꯁꯥꯟꯅꯕ ꯆꯠꯇ꯭ꯔꯤꯉꯩꯗꯒꯤꯒꯤꯨꯝꯁꯦ ꯍꯥꯟꯅ ꯂꯩꯁꯜꯂꯒ ꯊꯝꯕ ꯗꯣꯢꯅꯦ ꯌꯦꯔꯨꯝꯁꯦ ꯑ ꯑꯩꯈꯣꯏꯅ ꯖꯤꯝ ꯁꯥꯟꯅꯕ ꯃꯇꯝꯗ ꯑꯩꯈꯣꯏꯒꯤ ꯍꯛꯆꯥꯡꯁꯨ ꯆꯥꯎꯕꯅꯤꯅ ꯌꯦꯔꯨꯝꯁꯦ ꯅꯣꯡꯃꯗ ꯑꯗꯨꯝ ꯃꯉꯥ ꯇꯔꯨꯛ ꯆꯥꯗꯕ ꯌꯥꯔꯔꯣꯏꯕ ꯑꯗꯒꯤꯔ ꯃꯉꯥ ꯇꯔꯨꯛ ꯍꯥꯏꯁꯦ ꯑꯌꯨꯛ ꯇꯃ ꯆꯥꯅꯤ ꯅ ꯍꯂꯛ ꯂꯛ ꯑꯃꯅꯤ ꯆꯥꯅꯤ ꯅꯨꯡꯊꯤꯟꯗ ꯑꯃꯨꯛ ꯆꯥꯅꯤ ꯑꯅꯤꯃꯨꯛ ꯅꯨꯡꯗꯥꯡꯗ ꯑꯃꯃꯨꯛ ꯆꯥꯗ ꯁꯨꯃꯥꯏꯅ ꯇꯧꯔꯒ ꯌꯦꯔꯨꯝꯁꯦ ꯃꯉꯥ ꯇꯔꯨꯛꯁꯤꯗꯤ ꯀꯝꯄꯜꯁꯔꯤ ꯑꯗꯨꯝ ꯆꯥꯕꯒꯤ ꯐꯤꯕꯝꯗ ꯂꯩꯔꯅꯤ ꯅꯣꯡꯃꯗ ꯅꯠꯇ꯭ꯔꯥ ꯑꯗꯨꯅ ꯌꯦꯔꯨꯝꯁꯨ ꯑꯃꯨꯛ ꯑꯐꯕꯁꯨ ꯑꯃꯨꯛ ꯆꯥꯅꯤꯡꯉꯛꯀꯅꯤ ꯑꯗꯨꯅ ꯁꯤꯗꯩꯁꯤꯗ ꯑꯃꯨꯛ ꯈꯜꯂꯤꯁꯦ ꯌꯦꯔꯨꯝ ꯀꯔꯕꯥꯔꯔꯅ ꯌꯦꯔꯨꯝ ꯉꯥꯛꯇ ꯂꯧꯅꯕꯗꯣ ꯅꯠꯇꯕꯁꯦ ꯌꯦꯟ ꯑꯣꯏꯅ ꯂꯣꯏꯔꯁꯨ ꯌꯥꯏꯅ ꯌꯦꯟꯗꯨꯗꯒꯤ ꯌꯦꯔꯨꯝ ꯑꯣꯏꯅ ꯀꯣꯛꯍꯟꯕꯀꯣ
ꯑꯗꯨ ꯉꯥꯏꯈꯣꯅꯦ ꯌꯦꯔꯨꯝꯗ ꯑꯅꯤ ꯌꯥꯎꯕꯗꯣ ꯃꯃꯨꯠ ꯑꯅꯤ ꯌꯥꯎꯕꯗꯣ
ꯑꯥ
ꯉꯕ ꯑꯗꯨ ꯀꯃꯥꯏꯅ ꯇꯧꯕꯖꯥꯠꯅꯣꯕ
ꯎ ꯈꯪꯗ꯭ꯔꯦ ꯃꯗꯨꯃ ꯑꯗꯨꯒꯨꯝꯕꯗꯨꯗꯤ ꯑꯗꯨꯏ ꯈꯪꯗ꯭ꯔꯦ ꯃꯗꯨꯅ ꯀꯌꯥꯝ ꯀꯥꯟꯅꯔꯤꯕꯅꯣ ꯍ
ꯑꯗꯨ ꯍꯧꯖꯤꯛꯁꯨ ꯌꯥꯝ ꯗꯤꯃꯥꯟ ꯂꯩ ꯍꯥꯏꯕ ꯌꯦꯔꯨꯝ ꯃꯃꯨꯠ ꯑꯅꯤ ꯌꯥꯎꯕꯗꯣ ꯐꯪꯗꯕꯩ ꯋꯥꯅꯦꯕꯀꯣ
ꯑꯥ
ꯑꯉꯥꯡꯈꯩꯗꯤ ꯌꯥꯝ ꯀꯥꯟꯅꯕ ꯂꯣꯏꯔꯦ ꯅꯪ ꯖꯤꯝꯒꯤ ꯇꯣꯛꯈꯣ ꯑꯉꯥꯡ ꯃꯆꯥ ꯆꯍꯤ ꯑꯅꯤꯗꯪ ꯍꯥꯏꯔꯨꯁꯦ ꯅꯣꯡꯃꯗ ꯌꯦꯔꯨꯝ ꯑꯅꯤ ꯑꯅꯤ ꯄꯤꯖꯧ ꯍꯥꯏꯌꯦꯕ
ꯎꯝ ꯑꯗꯨꯅꯤ ꯑꯗꯨꯁꯣꯏ ꯔꯤꯁꯦ ꯌꯦꯔꯨꯝ ꯑꯅꯤ ꯑꯅꯤ ꯄꯤꯖꯧ ꯍꯥꯏꯕꯁꯦ ꯁꯤ ꯁꯤꯗꯩꯁꯤꯗ ꯑꯩꯈꯣꯏꯅ ꯖꯤꯝ ꯁꯥꯟꯅꯕ ꯃꯇꯝꯁꯤꯗ ꯑꯩꯈꯣꯏꯗꯤ ꯗꯥꯏꯗ ꯄꯩꯁꯥ ꯌꯥꯝ ꯊꯥꯗꯕ ꯉꯝꯗ꯭ꯔꯦ ꯍꯥꯏꯗꯅ ꯌꯦꯔꯨꯝ ꯑꯅꯤ ꯁꯦꯟꯗꯣꯡꯕꯗ ꯌꯦꯔꯨꯝ ꯑꯅꯤꯈꯛꯇ ꯇꯪꯁꯥꯔꯒ ꯇꯣꯛꯄ ꯁꯨꯃꯥꯏꯅ ꯇꯧꯕꯁꯤꯅ ꯍꯛꯆꯥꯡ ꯀꯥꯟꯅꯕꯗꯨ ꯉꯝꯗꯦꯕ ꯑꯗꯨꯗꯨꯅ ꯌꯦꯔꯨꯝꯁꯦ ꯌꯥꯝ ꯆꯥꯔꯤꯒꯩ ꯀꯥꯟꯅꯕꯁꯦ ꯃꯔꯝꯗꯤ ꯄ꯭ꯔꯣꯇꯤꯟ ꯃꯣꯏꯗꯤ ꯄ꯭ꯔꯣꯇꯤꯟ ꯌꯥꯝ ꯌꯥꯎꯔꯦꯅꯣ
ꯍꯥꯏ ꯄ꯭ꯔꯣꯇꯤꯟ ꯑꯣꯏꯕꯗꯣ
ꯑꯗꯨꯗꯨꯅ ꯌꯥꯝ ꯆꯥꯔꯤꯈꯩ ꯐꯩꯑꯕ ꯑꯗꯨꯅ ꯗꯤꯃꯥꯟꯁꯦ ꯌꯥꯝ ꯂꯩ ꯍꯥꯏꯇꯥꯔꯦ ꯑꯗꯨꯅ ꯌꯦꯔꯨꯝꯁꯤꯃ ꯐꯖꯅ ꯌꯣꯟꯗ ꯃꯊꯧ ꯇꯥꯏꯌꯦ ꯑꯗꯣ ꯖꯤꯝ ꯑꯗꯨꯝ ꯑꯩꯈꯣꯏꯅ ꯐꯣꯟꯗꯁꯨ ꯑꯣꯏꯗꯅꯝ ꯁꯥꯟ ꯥꯒꯨꯟ ꯁꯥꯅꯕ ꯂꯩ ꯇꯔꯒꯗꯤ ꯁꯥꯟꯅꯕꯒꯤ ꯅꯥꯀꯟꯗꯨꯗ ꯌꯦꯔꯨꯝ ꯌꯣꯟꯕꯒꯤ ꯗꯨꯀꯥꯟ ꯑꯃ ꯊꯝꯕ ꯌꯥꯏꯌꯦ ꯑꯗꯨꯃꯥꯏꯅ ꯇꯧ ꯇꯣꯃꯥꯏꯅ ꯊꯥꯕ ꯌꯥꯕ ꯖꯥꯠꯅꯤ ꯑꯗꯨꯅꯤ
ꯑꯗꯨꯨ ꯍꯥꯏꯒꯦꯅꯦ ꯑꯩꯈꯣꯏꯒꯤ ꯍꯧꯖꯤꯛ ꯑꯩꯅ ꯗ꯭ꯔꯥꯒꯟ ꯐ꯭ꯔꯨꯏꯠ ꯑꯅꯤꯈꯛ ꯑꯍꯨꯝꯈꯛ ꯊꯥꯏꯌꯦꯕ ꯑꯩꯈꯣꯏꯒꯤ ꯑꯗꯨꯒꯤ ꯗ꯭ꯔꯣꯒꯟ ꯐ꯭ꯔꯨꯠꯁ ꯍꯧꯖꯤꯛ ꯄꯥꯜꯂꯦꯕ ꯑꯩ ꯆꯍꯤ ꯑꯅꯤ ꯑꯍꯨꯝ ꯑꯨꯝꯁꯦ ꯄꯜꯂꯛꯇꯇꯩ ꯄꯥꯂꯛꯇꯦ ꯄꯥꯂꯛꯇ ꯀꯔꯤꯅꯣ ꯗ ꯇꯦꯜ ꯃꯊꯥ ꯁꯥꯎꯔꯕꯅꯦꯕ
ꯆꯍꯤ ꯑꯍꯨꯝꯃꯨꯛ ꯁꯨꯔꯄ
ꯍꯣꯏ ꯄꯂꯛꯇꯦ ꯄꯂꯛꯛꯇꯦ ꯄꯂꯛꯇꯦ ꯑꯦꯅ ꯑꯩꯁꯦ ꯃꯊꯥ ꯁꯥꯥꯔ ꯑꯩꯅ ꯑꯣꯟꯂꯥꯏꯟꯗ ꯀꯛꯈꯤꯕꯅꯦꯕ ꯄꯔꯄꯜ ꯃꯆꯨꯒ ꯔꯦꯗꯀ ꯌꯦꯜꯂꯣꯒꯅꯦꯕ ꯅꯠꯇꯦ ꯚ ꯃꯁꯥ ꯑꯣꯏꯅ
ꯁꯥꯅꯥ ꯃꯑꯣꯡ ꯑꯃꯥꯖꯣꯟꯗꯤ ꯀꯩꯔꯥ ꯀꯩꯊ ꯀꯩꯅꯣ
ꯍꯣꯏ ꯍꯣꯏ ꯍꯣꯏ ꯑꯦꯥꯃꯥꯖꯣꯟꯗꯗꯒꯤ ꯀꯛꯄꯅꯦ ꯑꯗꯨꯒꯅꯦ ꯑꯩꯗꯣ ꯀꯨꯏꯅ ꯁꯦꯝꯃꯦ ꯁꯦꯝꯃꯛ ꯃꯥ ꯄꯝꯕꯤ ꯆꯥꯎꯔꯦ ꯀꯛꯄꯩ ꯅꯤꯌꯣꯝ ꯀꯩꯀꯥ ꯈꯔ ꯂꯩꯗꯅ ꯃꯥꯒꯤꯁꯨ ꯄꯪꯊꯥ ꯊꯥꯕꯗꯤ ꯌꯥꯗꯦꯗꯅ ꯑꯗꯨ ꯇꯧꯔꯒ ꯊꯥꯔꯦ ꯑꯗꯨ ꯉꯥ ꯍꯟꯇꯛ ꯍꯥꯏꯇꯥꯔꯦꯅꯦ ꯍꯟꯇꯛ ꯁꯤꯖꯟꯁꯤꯦ ꯈꯛꯇꯪꯅꯦ ꯃꯄꯥꯟ ꯁꯥꯔꯦꯕ ꯃꯥꯁꯦ ꯇꯔꯨꯛ ꯇꯔꯦꯠ ꯑꯃꯨꯛ ꯄꯥꯜꯂꯦ ꯁꯥ ꯗ꯭ꯔꯒꯟ ꯑꯩ ꯐ꯭ꯔꯨꯠꯁꯦ ꯄꯥꯝꯕꯤ ꯑꯃꯃꯝꯗ ꯑꯍꯨꯝ ꯑꯍꯨꯝꯒꯨꯝꯕ ꯄꯥꯟꯕꯥꯟ ꯃꯥꯜꯂꯦ ꯁꯨꯃꯥꯏꯅ ꯑꯗꯣ ꯃꯥꯁꯦ ꯄꯣꯂꯤꯅꯦꯁꯟ ꯍꯥꯏꯕ꯭ꯔ ꯑꯗꯨꯒ ꯇꯧꯔꯒ ꯃꯣꯏꯁꯦ ꯄꯥꯜꯍꯟꯗꯣꯏꯋꯦ ꯃꯥꯂꯦ ꯃꯄꯥꯟ ꯁꯥꯠꯂꯛꯑꯀꯥꯟꯗ ꯅꯤꯌꯣꯝ ꯈꯔꯗꯤ ꯂꯩꯕ ꯄꯕ ꯃꯥꯜꯂꯦꯀꯣ ꯑꯗꯨ ꯍꯣꯏ ꯍꯥꯏꯗꯤ ꯑꯩꯈꯣꯏꯅ ꯕ꯭ꯔꯁ ꯑꯃ ꯄꯥꯏꯔꯦꯗꯅ ꯑꯥ ꯑꯥ ꯕ꯭ꯔꯁ ꯑꯗꯨꯝ ꯑꯃꯗꯒꯤ ꯑꯃꯗ ꯈꯤꯛꯆꯟꯕꯗꯣ ꯑꯥ ꯑꯗꯨ ꯇꯧ ꯍꯥꯏꯌꯦꯕ ꯑꯗꯣ ꯃꯄꯥꯟ ꯁꯥꯔꯀꯥꯟꯗ ꯃꯥꯒꯤ ꯒꯤ ꯃꯔꯤꯛ ꯃꯔꯤꯛꯇꯣ ꯇꯥꯍꯟꯗꯣꯏꯅꯦꯕ ꯀꯣ ꯃꯣꯏꯗꯤ ꯃꯁꯥ ꯃꯇꯣꯝꯗ ꯉꯝ ꯆꯗꯕꯒꯤ ꯑꯗꯨꯃꯥꯏꯅ ꯍꯥꯏꯌꯦ ꯑꯗꯨꯏ ꯄꯣꯠꯇꯨꯁꯨ ꯌꯥꯝ ꯀꯥꯟꯅꯅꯤꯗꯤꯅꯦ ꯅꯣꯏꯒꯤ ꯐꯥꯝ ꯇꯧꯋꯤꯗꯅ ꯅꯣꯏꯒꯤ ꯀꯩꯅꯣꯒꯤ ꯀꯔꯤ ꯀꯔꯤ ꯀꯔꯤ ꯀꯔꯤ ꯉꯥꯒꯤ ꯐꯥꯝ ꯇꯧꯗ꯭ꯔꯥ
ꯎꯝ ꯎꯝ
ꯃꯇꯥꯏ ꯂꯩꯔꯥꯏ ꯍꯥꯏ ꯍꯥꯏꯒꯗ꯭ꯔꯥ ꯄꯜꯂꯤ ꯍꯥꯏꯒꯗ꯭ꯔꯥ ꯑꯗꯨꯗꯩꯗꯨꯗꯅꯦ ꯅꯪꯁꯦ ꯈꯍꯛ ꯈꯒꯛ ꯂꯩꯅꯍꯜꯂꯒꯅꯦ ꯃꯈꯣꯛ ꯑꯃꯃꯝ ꯌꯨꯡꯁꯤꯜꯂꯒ ꯆꯩ ꯑꯃꯃꯝ ꯃꯥꯒ ꯐꯥꯔ ꯐꯥꯔꯒ ꯄꯨꯟꯕꯤꯌꯣꯕ ꯆꯍꯤ ꯑꯃꯃ ꯃꯔꯤ ꯅꯠꯇꯦ ꯅꯠꯇꯦ ꯃꯥ ꯍꯧꯒꯠꯂꯛ ꯃꯥ ꯁꯞꯄꯣꯔꯠ ꯑꯣꯏꯅꯕ ꯆꯩ ꯑꯃꯃꯝ ꯀꯤꯔ ꯀꯤꯔ ꯌꯨꯡꯉ ꯌꯨꯡꯉ ꯊꯝꯃꯣꯕ ꯑꯩꯅ ꯑꯩꯒꯤ ꯍꯧꯗꯣꯡꯒꯤ ꯕꯦꯠꯇ ꯀ꯭ꯂꯤꯅꯤꯛꯇ ꯀꯩꯅꯣꯗ ꯆꯉꯥꯉꯩꯗ ꯆꯉꯥꯉꯩ ꯅꯠꯇꯦ ꯆꯤꯉꯥꯔꯦꯜꯗ ꯆꯠꯂꯦꯕꯀꯣ ꯑꯩꯅ ꯍꯥꯏꯗꯣꯏ ꯌꯥꯝ ꯁꯤꯁꯦ ꯌꯥꯝꯅ ꯂꯥꯏꯅꯁꯨ ꯍꯧꯋꯤ ꯍꯥꯏꯁꯦ ꯀꯥꯟꯅꯅꯤ ꯍꯥꯏꯗꯤ ꯀꯣ ꯑꯍꯥꯟꯕ ꯇ꯭ꯔꯥꯏꯌꯦꯜ ꯑꯣꯏꯅ ꯅꯪ ꯕꯤꯖꯤꯅꯦꯁ ꯅꯠꯇ꯭ꯔꯁꯨꯀꯣ ꯄꯥꯜꯂꯤ ꯄꯥꯜꯂꯤ ꯑꯗꯨꯝ ꯌꯦꯡꯉꯣꯕꯀꯣ ꯑꯩꯈꯣꯏꯒꯤꯗꯤ ꯃꯁꯥꯁꯦ ꯍꯧꯖꯤꯛ ꯃꯌꯥꯝ ꯄꯥꯜꯍꯟꯕ ꯌꯥꯗꯕꯅꯤꯅ ꯑꯗꯨꯝ ꯀꯛꯑꯦꯕ ꯑꯗꯨꯝ ꯀꯛꯏꯅꯦꯕ ꯀꯛꯄꯒꯤ ꯃꯁꯥꯗꯣ ꯄꯤꯔꯛꯀꯦꯕ ꯅꯪꯉꯣꯟꯗ ꯈꯪꯕ꯭ꯔꯥ ꯑꯗꯨꯅꯦꯕ ꯊꯥꯏꯁꯦ ꯑꯩꯈꯣꯏꯅ ꯊꯥꯏꯁꯦ ꯑꯗꯨ ꯉꯥꯛꯇꯅꯦꯕ ꯂꯣꯏ ꯍꯧꯋꯦꯕ ꯈꯪꯉꯕ ꯑꯩꯈꯣꯏꯒꯤ ꯀꯛꯊꯠ ꯈꯤꯕꯒꯤ ꯃꯁꯥꯗꯣ ꯂꯣꯏ ꯊꯥꯔꯤꯕ ꯄꯔꯦꯡ ꯑꯗꯨ ꯑꯃ ꯉꯥꯛꯄꯤꯔꯒ ꯊꯝꯃꯦ ꯂꯣꯏ ꯍꯧꯋꯦꯕꯀꯣ ꯍꯧꯕꯅꯤꯅ ꯑꯩꯅ ꯃꯁꯥꯗꯣ ꯅꯪꯉꯣꯟꯗ ꯄꯤꯔꯛꯀꯦ ꯅꯪ ꯆꯩ ꯑꯃꯃꯝꯗꯤ ꯗꯔꯀꯥꯔ ꯑꯣꯏ ꯑꯗꯨꯗꯣ ꯑꯍꯥꯥꯟꯕꯒꯤ ꯑꯣꯏꯅ ꯆꯩ ꯑꯃꯃꯝꯗ ꯇꯧꯔꯒ ꯅꯪ ꯌꯨꯡꯈꯠꯂꯒ ꯀꯤꯕꯤꯗꯣꯏꯅꯤꯀꯣ ꯁꯨꯃꯥꯏꯅ ꯈꯔ ꯈꯔ ꯑꯗꯣ ꯀꯤꯕꯤꯔ ꯀꯤꯕꯤꯔꯒ ꯊꯝꯃꯣꯕ ꯂꯜꯂꯟꯅ ꯂꯜꯂꯟꯅ ꯑꯗꯨ ꯕꯦꯠ ꯇꯤ ꯑꯩꯅ ꯑꯉꯥꯡꯒꯤ ꯍꯤꯗꯥꯛ ꯀꯥꯞꯄ ꯆꯠꯄꯒꯤ ꯕꯦꯠ ꯗꯨꯀꯥꯟꯁꯤꯒꯤ ꯃꯅꯤꯡꯗ ꯀꯣ ꯆꯩ ꯑꯃꯃꯝ ꯇꯧꯔꯒ ꯒ ꯌꯨꯡꯉꯦꯕ ꯗ꯭ꯔꯦꯒꯟ ꯐ꯭ꯔꯨꯏꯠꯁꯦ ꯇꯛꯈꯠꯇꯅ ꯄꯥꯜꯍꯧꯋꯦꯕ ꯉꯔꯥꯡꯁꯦ ꯈꯪꯕ꯭ꯔꯥ ꯑꯩꯅ ꯑꯩꯒꯤ ꯍꯧꯗꯣꯡꯒꯤ ꯀꯩꯅꯣꯁꯦ ꯂꯧ ꯆꯠꯄꯗ ꯃꯥꯒꯤ ꯚꯦꯛꯁꯤꯟ ꯀꯥꯞ ꯄꯒꯤ ꯃꯥꯒꯤ ꯀꯥꯔꯠꯁꯦ ꯂꯧ ꯆꯠꯄꯅꯦꯕ ꯉꯔꯥꯡꯁꯦ ꯑꯗ ꯑꯩꯅ ꯑꯦ ꯁꯤꯗꯤ ꯀꯃꯥꯏꯅ ꯇꯧꯔꯤꯅꯣ ꯑꯩꯈꯣꯏꯒꯤꯗꯤ ꯍꯥꯏ ꯍꯥꯏꯅ ꯖꯣꯇꯣꯟ ꯌꯥꯝ ꯇꯧꯔꯤꯅꯤꯀꯣ ꯑꯩꯈꯣꯏꯗꯤ ꯒꯝꯂꯥ ꯑꯆꯧꯕꯗ ꯊꯥꯏꯌꯦꯕ ꯀꯣ
ꯍꯣꯏ
ꯊꯥꯐꯝ ꯂꯩꯇꯕꯩ ꯊꯥꯡꯗꯣꯛ ꯊꯥꯡꯖꯤꯟ ꯌꯥꯅꯕ ꯅ ꯐꯤꯛꯁ ꯑꯣꯏꯗꯕꯒꯤꯀꯣ ꯑꯗꯨ ꯒꯝꯂꯥ ꯑꯆꯧꯕꯗ ꯊꯥꯏ ꯑꯗꯨꯏ ꯃꯊꯛꯇ ꯑꯩꯈꯣꯏꯗꯤ ꯌꯣꯠꯅꯒ ꯃꯈꯣꯡ ꯃꯔꯤ ꯇꯧꯔꯒ ꯃꯥꯒꯤ ꯃꯁꯥꯗꯣ ꯇꯥꯔꯛꯅꯕꯒꯤ ꯉꯥꯛꯅꯕꯒꯤ ꯂꯣꯏ ꯁꯦꯝꯃꯒ ꯇꯧꯔꯤꯅꯦꯕ ꯃꯣꯏꯒꯤꯗꯨꯗꯤ ꯑꯗꯨꯃꯥꯏꯅ ꯇꯧꯕ ꯅꯠꯇꯦ ꯇꯦꯕ ꯎ ꯑꯃ ꯁꯥꯡꯅ ꯐꯩꯔꯦꯗꯅ ꯂꯦꯚꯦꯜ ꯑꯃ ꯌꯦꯡꯉꯒ ꯑꯗꯨꯒ ꯃꯔꯛꯁꯤꯗ ꯃꯈꯥꯒꯤ ꯃꯣꯏꯒꯤ ꯒꯥꯠ ꯉꯥꯛꯅꯕ ꯎ ꯑꯃꯃꯝ ꯌꯨꯡꯕꯤꯗꯣꯏꯅꯦꯕ ꯑꯗꯨꯒ ꯄꯨꯜꯂ ꯄꯨꯜꯂꯒ ꯄꯥꯝꯕꯤ ꯑꯃꯈꯛꯀꯒ ꯍꯧꯔꯒꯒ ꯍꯦꯛꯇ ꯃꯈꯣꯡꯁꯦ ꯁꯨꯛ ꯆꯥꯎ ꯆꯥꯎ ꯆꯥꯎ ꯄꯥꯜꯍꯧꯋꯦꯕ ꯑꯩꯅ ꯀꯃꯥꯏꯅ ꯇꯧꯔꯤꯅꯣ ꯆꯍꯤ ꯀꯌꯥ ꯁꯨꯔꯒꯦ ꯅꯣꯏꯒꯤꯁꯦꯅ ꯍꯪꯕ
ꯑꯥ
ꯆꯍꯤ ꯑꯍꯨꯝ ꯁꯨꯔꯛꯑꯦꯌꯦ ꯊꯥꯕ ꯍꯟ ꯇꯛꯅꯦꯕ ꯄꯥꯜꯂꯤꯁꯦ
ꯑꯗꯣ ꯑꯩꯈꯣꯏ ꯑꯩꯈꯣꯏꯁꯨ ꯏꯃꯥ ꯏꯃꯥꯅ ꯑꯃꯗꯤ ꯊꯥꯏꯌꯦꯕ ꯑꯣ ꯆꯍꯤ ꯑꯍꯨꯝꯗꯪꯗꯤ ꯃꯉꯥ ꯁ꯭ꯋꯥꯏꯗ ꯁꯨꯡꯄꯥꯟ
ꯄꯥ ꯑꯗꯨ ꯑꯗꯨ ꯅꯤꯌꯣꯝ ꯈꯔ ꯂꯩꯑꯦꯕ ꯑꯩꯅ ꯍꯥꯏꯖꯦ ꯃꯇꯣꯟꯁꯦ ꯀꯛꯊꯠꯀꯗꯣꯏꯅꯦꯕ ꯑ ꯑꯗꯨ ꯌꯥꯗꯦ ꯑꯗꯨ ꯌꯥꯗꯦ ꯊꯥꯗꯪ ꯊꯥ ꯐꯕꯗꯤ ꯌꯥꯗꯦ ꯄꯥꯜꯂꯣꯏꯕꯀꯣ ꯑꯍꯝ ꯃꯥ ꯋꯥꯡꯈꯠꯂꯛ ꯑꯅꯤꯗꯅ
ꯎꯝ ꯋꯥꯈꯜꯂ ꯈꯔꯗꯤ ꯋꯥꯡꯉꯕꯅꯦꯕ
ꯑꯍꯨꯝꯒꯨꯝꯕ ꯋꯥꯡꯉꯛꯄꯩ ꯇꯥꯏꯃꯤꯡꯗꯣ
ꯎꯝ
ꯍꯨꯝ ꯋꯥꯡꯉꯛꯄꯩ ꯇꯥꯏꯃꯤꯡꯗꯣ ꯑꯗꯨꯗ ꯃꯇꯣꯟꯁꯦ ꯄꯠ ꯂꯧ ꯀꯛꯀꯗꯝꯅꯦꯕ
ꯎꯝ
ꯃꯥꯏ ꯃꯇꯣꯟꯁꯦ ꯀꯛꯊꯠꯂꯦꯗꯅ ꯄꯨꯟꯁꯤꯜꯂ ꯊꯝꯕꯤꯌꯣꯕ ꯅꯥ ꯀꯟꯅ ꯂꯣꯡꯊꯣꯔꯛꯑꯅꯦꯕ ꯑꯗꯨꯒ ꯃꯥꯏ ꯃꯁꯥ ꯑꯃ
ꯄꯨꯟꯖꯜꯂ ꯊꯥꯃꯣꯗꯤ ꯀꯩꯅꯣꯝꯗ ꯎ
ꯎ ꯑꯝꯗ ꯌꯨꯡꯍꯟꯗꯣꯏꯅꯦ ꯑꯥ ꯆꯩ ꯑꯃꯗ ꯃꯥꯁꯦ ꯄꯨꯜꯂꯒ ꯆꯞ ꯇꯤꯡꯉ ꯂꯩꯍꯟꯗꯣꯏꯅꯦꯕꯀꯣ ꯑꯗꯨꯒ ꯃꯥꯏ ꯃꯇꯣꯟꯁꯦ ꯐꯤꯠ ꯀꯩꯅꯣ ꯋꯥꯡꯉꯛꯄꯗ ꯑꯩꯅ ꯍꯥꯏꯁꯤꯅꯦ ꯐꯤꯠ ꯑꯍꯨꯝꯒꯨꯝꯕ ꯃꯔꯤ ꯃꯔꯤ ꯌꯧꯗ꯭ꯔꯤꯉꯩꯗꯅꯤꯀꯣ ꯑꯍꯨꯝꯒꯨꯝꯕ ꯈꯔ ꯍꯦꯜꯂꯛꯄ ꯑꯍꯨꯝ ꯃꯈꯥꯏꯒꯨꯝꯕ ꯋꯥꯡꯉꯛꯄꯗ ꯕꯠ ꯂꯧ ꯀꯠꯊꯠꯂꯅꯤꯗꯅ ꯅꯥꯀꯟꯗ ꯂꯣꯡꯊꯣꯛꯍꯜꯂꯣꯕ ꯃꯁꯥ ꯑꯃ ꯑꯗꯨꯒ ꯃꯥꯒꯤ ꯎ ꯑꯃ ꯐꯩꯅ ꯊꯝꯃꯣꯕ ꯁꯨꯃꯥꯏꯅ ꯀꯤꯖꯤ ꯄꯤꯌꯣꯕ ꯑꯗꯨꯗ ꯉꯥꯛꯍꯥꯜꯂ ꯊꯝꯗꯣꯏꯅꯦꯕ ꯌꯥꯜꯂꯒ
ꯎꯝ
ꯇꯧꯔꯒ ꯃꯥꯏ ꯃꯈꯣꯛꯁꯦ ꯁꯨꯝ ꯂꯤꯍꯟꯕ ꯍꯥꯏꯇꯥꯔꯦꯅꯦ ꯑꯈꯣꯏꯒꯤ ꯑ ꯃꯁꯥꯁꯦ ꯂꯤꯍꯟꯗ꯭ꯔꯒꯗꯤ ꯄꯣꯠꯁꯦ ꯄꯥꯟꯕ ꯉꯝꯗꯦꯕ
ꯎꯝ
ꯑꯗꯨꯅ ꯃꯁꯥꯁꯦ ꯂꯤꯍꯜꯂꯒ ꯄꯣꯠꯁꯦ ꯄꯥꯟꯕ ꯉꯝꯃꯦꯕ ꯑꯗꯨꯏ ꯋꯥꯅꯤꯗ ꯑꯔꯤ ꯑꯔꯤꯕꯗꯒꯤ ꯑꯗꯨꯒ ꯍꯧꯖꯤꯛꯁꯦ ꯃꯁꯥ ꯑꯃꯗ ꯗ꯭ꯔꯥꯒꯟ ꯐ꯭ꯔꯨꯠꯁꯦ ꯃꯉꯥ ꯇꯔꯨꯛ ꯁꯥꯠꯂꯦ ꯈꯜꯂꯁꯦꯕ ꯃꯉꯥ ꯇꯔꯨꯛꯃꯛ ꯄꯥꯜꯟꯕ ꯌꯥꯗꯦꯕ ꯑꯦꯛꯁꯦꯞ ꯑꯅꯤꯒꯨꯝꯕ ꯊꯝꯗꯣꯏꯅꯦꯕ ꯑꯇꯩꯗꯣ ꯂꯧꯊꯣꯛꯈꯤꯗꯣꯏꯅꯦꯕ ꯀꯩꯒꯤꯅꯣ ꯍꯥꯏ ꯀꯥꯟꯗꯅꯦ ꯄꯨꯜꯂꯞꯇꯨ ꯌꯥꯜꯂꯗꯤꯅꯦ ꯃꯥꯏ ꯃꯆꯤꯟꯖꯥꯛ ꯆꯤꯡꯉꯛꯄ ꯀꯥꯟꯗꯅꯦ ꯗ꯭ꯔꯥꯒꯣꯟ ꯐ꯭ꯔꯨꯏꯠꯁꯦ ꯀꯩꯅꯣꯗꯧ ꯆꯥꯎꯒ꯭ꯔꯅꯦꯕ ꯄꯤꯛꯇ꯭ꯔꯨ ꯄꯤꯛꯈ꯭ꯔꯅꯦꯕ
ꯑꯗꯣ ꯑꯇꯩꯗꯨꯗꯤ ꯑꯗꯨꯝ ꯊꯥꯗꯠ ꯇꯥꯔꯦ
ꯂꯣꯏ ꯊꯗꯠꯈ꯭ꯔꯅꯤ
ꯑꯗꯨ ꯀꯩꯝ ꯀꯥꯟꯅꯔꯔꯣꯏ
ꯃꯔꯨ ꯑꯣꯏꯕ ꯑꯅꯤꯒꯨꯝꯕ ꯄꯥꯜꯍꯜꯍꯧꯕ
ꯎꯝ ꯍꯨꯝ ꯍꯨꯝ
ꯑꯗꯨꯃꯥꯏꯅ ꯇꯧꯗꫭꯏꯕ ꯑꯗꯣ ꯑꯩꯒꯤ ꯄꯥꯜꯂꯦ ꯌꯦꯡꯉꯣꯕꯀꯣ ꯑꯩ ꯊꯥꯔꯛꯀꯦꯕꯀꯣ ꯐꯣꯇꯣ ꯅꯝꯃꯒ ꯑꯗꯨꯃꯥꯏꯅ ꯅꯪꯒꯤ ꯐꯥꯔꯝꯒꯤ ꯇꯧꯔꯤꯗꯣ ꯑꯩꯅ ꯍꯥꯏꯁꯤꯅꯤ ꯌꯣꯟꯕꯒꯤ ꯅꯠꯇ꯭ꯔꯁꯨ ꯅꯣꯏ ꯆꯥꯅꯕꯒꯤ ꯇ꯭ꯔꯥꯏꯌꯦꯜ ꯑꯣꯏꯅꯅꯦ ꯌꯨꯡꯁꯤꯜꯂꯒ ꯊꯥꯎꯕ ꯑꯃꯨꯛꯇꯪ ꯈꯪꯉꯕ ꯑꯃꯅꯤ ꯄꯔꯦꯡ ꯑꯃ ꯍꯥꯏꯇꯥꯔꯦꯅꯦ ꯑꯗꯩꯗꯨꯗ ꯃꯥꯁꯤ ꯀꯌꯥꯝ ꯀꯥꯟꯅꯒꯦ ꯀꯥꯟꯅꯗꯦꯗꯨ ꯌꯦꯡꯉꯅꯦ ꯅꯪ ꯄꯔꯦꯡ ꯁꯥꯟ ꯊꯥꯗꯣꯛꯄ ꯌꯥꯅꯦꯕ
ꯎꯝ ꯐꯥꯝꯗ ꯅꯠꯇ꯭ꯔꯁꯨ ꯌꯨꯝꯗꯀꯣ ꯑ ꯌꯨꯝꯗꯒꯤ ꯂꯝꯁꯨ ꯂꯩꯔꯤ ꯑꯗꯨꯗꯩꯁꯤꯗ ꯊꯥꯔꯒ ꯍꯥꯏꯐꯦꯠ ꯇ꯭ꯔꯥꯏ ꯇꯧꯔꯒ ꯌꯦꯡꯉꯒꯦ
ꯍꯣꯏ ꯑꯗꯨ ꯊꯥꯔ ꯌꯦꯡꯉꯣ ꯇꯧꯕ ꯇꯕꯨ ꯃꯥꯒꯤ ꯀꯩꯅꯣ ꯖꯒꯥꯁꯦ ꯀꯨꯠꯍꯟꯕꯗꯤ ꯌꯥꯗꯦ
ꯎꯝ
ꯍꯥꯏꯗꯤ ꯃꯈꯣꯡ ꯃꯈꯣꯡꯗꯣ ꯂꯩꯕꯥꯛ ꯌꯥꯝ ꯌꯥꯝ ꯊꯣꯡꯒꯠꯄꯤꯒꯗꯧꯕ
ꯆꯥꯡ ꯅꯥꯏꯅ ꯆꯥꯡ ꯅꯥꯏꯅ ꯑꯗꯨꯝ
ꯑꯥ ꯂꯩꯕꯥꯛꯁꯤꯁꯨ ꯑꯥꯝ ꯌꯥ ꯊꯣꯡ ꯇꯣꯡꯅ ꯊꯣꯡꯉꯛꯀꯗꯕꯅꯤꯀꯣ ꯑꯗꯨꯒ ꯁꯟꯊꯤꯒꯨꯝꯕ ꯂꯩꯉꯣꯏꯒꯨꯝ ꯌꯦꯟꯊꯤꯒꯨꯝꯕꯒꯤ ꯀꯩꯅꯣꯗꯣ
ꯎꯝ
ꯑꯗꯨꯅꯤꯗ ꯑꯗꯨꯃꯥꯏꯅ ꯇꯧꯋꯦꯕꯀꯣ ꯑꯗꯣ ꯑꯩ ꯑꯃꯨꯛ ꯇꯧꯔꯛꯀꯦ ꯑꯩ ꯀꯩꯅꯣ ꯇꯧꯒꯦ ꯑꯈꯣꯏ ꯃꯥ ꯈꯨꯖꯤꯟ ꯑꯝꯇ ꯀꯛꯑꯣꯏ ꯑꯝꯇ ꯀꯛꯄꯤꯔꯨꯈꯤꯒꯦꯀꯣ
ꯍꫭ ꯍꯣ ꯍꯣꯏ ꯀꯛꯎꯔꫭ ꯀꯛꯎꯔꫭ ꯀꯛꯎꯔꫭ
ꯁꯥꯅꯁꯦ ꯊꯝꯃꯣ ꯊꯝꯃꯣ